ꯑꯣ ꯇꯥꯕꯤꯕ꯭ꯔꯣ ꯀꯣꯜ ꯇꯧꯔꯤꯁꯦ
ꯎꯝ
ꯍꯜꯂꯣ
ꯇꯥꯌꯦ ꯑꯦꯃꯣ
ꯀꯩ ꯀꯩ ꯊꯕꯛ ꯇꯧꯔꯒ ꯂꯩꯔꯤꯅꯣ
ꯊꯝꯃꯒ ꯂꯩꯌꯦ ꯎ ꯄꯤꯠ ꯂꯩꯇ꯭ꯔꯦ
ꯑꯩꯒꯤ
ꯃꯤ ꯑꯃ ꯐꯥꯒꯦ ꯍꯥꯏꯔꯒ ꯌꯥꯗꯦ
ꯑꯣꯁ ꯑꯕ ꯐꯥꯒꯦ ꯍꯥꯏꯔꯒ ꯌꯥꯗꯕ ꯄꯣ ꯕꯤꯠ ꯂꯩꯇ꯭ꯔꯦ ꯍꯥꯏꯒꯗ꯭ꯔꯣ
ꯍꯣꯏ
ꯑꯣꯏꯒꯤꯅꯣ ꯕꯤꯠ ꯂꯩꯇꯦ ꯍꯥꯏꯔ ꯕꯤꯠꯇꯗꯤ ꯀꯔꯤꯅꯣ
ꯏꯟꯇꯔꯦꯁ ꯏꯟꯇꯔꯦꯁ ꯕꯤꯠ ꯍꯥꯏꯗꯤ ꯏꯟꯇꯔꯦꯁꯅꯤ
ꯏꯟꯇꯔꯦꯁꯇ ꯀꯔꯤꯅꯣ ꯃꯩꯇꯩꯂꯣꯟꯗ ꯀꯔꯤꯅꯣ
ꯃꯩꯇꯩꯂꯣꯟꯗꯔꯣ
ꯑꯥꯎ
ꯏꯟꯇꯔꯦꯁ ꯍꯥꯏꯔꯗꯤ ꯈꯪꯗ꯭ꯔꯣ ꯃꯩꯇꯩꯂꯣꯟꯗ
ꯄꯥꯝꯕ ꯍꯥꯏꯌꯣ
ꯆꯠ ꯏꯟꯇꯔꯦꯁꯄꯨ ꯄꯥꯝꯕ ꯍꯥꯏꯕꯅꯤ
ꯎꯝ
ꯑꯩꯒꯤꯗꯤ ꯍꯥꯏꯕꯅꯤ
ꯍꯥꯏꯣ ꯑꯩ ꯑꯩ ꯏꯟꯇꯔꯦꯁ ꯌꯥꯎꯔꯛꯇ꯭ꯔꯦ ꯃꯤ ꯐꯥꯒꯦ ꯍꯥꯏꯔꯒ ꯌꯥꯗꯒꯦ
ꯃꯤ ꯍꯥꯏꯗꯕ ꯏꯂ ꯏ
ꯎ ꯍꯥꯥ ꯀꯩ ꯍꯥꯏꯅꯣ
ꯇꯕ꯭ꯔꯣ
ꯍꯣꯏ ꯇꯥꯏ
ꯑꯁ ꯎꯝ ꯅꯦꯋꯥꯛꯁꯨ ꯌꯥꯝ ꯅꯨꯡꯉꯥꯏꯇ꯭ꯔꯦꯗ
ꯎꯝ ꯍꯅꯨꯡꯥꯏꯇꯅꯤ
ꯅꯨꯡꯉꯥꯏꯅꯕ ꯇꯧꯔꯣ
ꯑꯩꯁꯨ ꯑꯩ ꯇꯧ ꯋꯥꯔꯣ
ꯎꯝ
ꯎꯝ
ꯅꯪ ꯅꯦꯋꯥꯒꯤ ꯃꯄꯨꯅꯦ ꯍꯥꯏꯗꯥ
ꯎꯝ ꯅꯠꯇꯦ ꯀꯅꯥꯅꯣ ꯍꯥꯏꯔꯤꯕꯣ
ꯅꯪꯅ
ꯎꯝ ꯎꯝ ꯏꯍꯗ
ꯎꯝ
ꯑꯣ ꯍꯥꯎ ꯇꯥꯏꯌꯦ ꯇꯗꯕꯣ ꯇ ꯇꯥꯏꯦ
ꯇꯏꯁꯨ
ꯇꯥꯏꯌꯦꯃꯤ
ꯎꯝ
ꯅꯕꯤꯁꯤꯗ ꯋꯥꯔꯤ ꯁꯥꯟꯅꯔꯒ ꯅꯪꯅ ꯎꯝ ꯀꯥꯏꯅꯀꯣ
ꯀꯔꯤꯅꫭ ꯑꯩꯗꯤ ꯇꯥꯏ ꯕꯣꯜ ꯌꯦꯡꯂꯡꯒ ꯄꯨꯡ ꯀꯌꯥꯗ ꯇꯨꯝꯗꯣꯏꯕ ꯇꯨꯝꯃꯔꯣꯏꯗ꯭ꯔꯣ
ꯇꯨꯝꯒꯅꯤ ꯕꫭꯜ ꯍꯦꯛ ꯂꫭꯏꯔꯒ ꯇꯨꯝꯃꯅꯤ
ꯉꯔꯥꯡꯗꯣ ꯑꯁ ꯕꯣꯜ ꯌꯦꯡꯒꯦꯅ ꯇꯧꯔꯒ ꯅꯦꯠꯋꯥꯛ ꯅꯨꯉꯥꯏꯇꯦ ꯅꯨꯡꯉꯥꯏꯃꯟꯗꯕꯒꯤ ꯕꯨꯁꯇꯔ ꯑꯃꯨꯛ ꯀꯥꯞꯄꯦꯕꯀꯣ ꯋꯥꯏꯐꯥꯏꯗꯣ ꯌꯥꯗꯕꯒꯤ ꯕꯨꯁꯇꯔꯗꯨ ꯐꯤꯐꯇꯤꯒꯤ ꯀꯥꯞꯁꯤꯜꯂꯛꯑꯦ ꯑꯩꯗꯣ ꯀꯥꯞꯁꯤꯜꯂꯒ ꯌꯦꯡꯁꯦ ꯌꯥꯔꯦ ꯌꯦꯡꯉꯦ ꯌꯥꯝ ꯌꯥꯗꯕꯒꯤ ꯑꯗꯨꯝ ꯇꯨꯝꯃꯦ ꯒꯣꯜ ꯑꯃ ꯆꯜꯂꯀꯥꯟꯁꯤꯗ ꯉꯥꯛ ꯂꯩꯔꯒ ꯑꯃꯨꯛ ꯇꯨꯝꯈ꯭ꯔꯦ ꯑꯩꯗꯤ
ꯀꯩꯗꯧꯕ ꯉꯥꯏꯍꯥꯛ ꯂꯩꯔꯒ
ꯎꯝ
ꯉꯥꯏꯍꯥꯛ ꯂꯩꯔꯒ ꯀꯩꯗꯧꯕ
ꯕꯣꯜ ꯑꯃ ꯒꯣꯜ ꯑꯃ ꯆꯜꯂꯦꯗꯅ
ꯎꯝ
ꯑꯗꯨꯒꯤ ꯑꯗꯨ ꯃꯇꯨꯡꯗ ꯅꯦꯠꯋꯥꯛ ꯅꯨꯡꯉꯥꯏꯇꯕꯒꯤ ꯑꯗꯨꯝ ꯇꯨꯝꯈ꯭ꯔꯦ ꯍꯥꯏꯕ ꯑꯩꯗꫭ ꯀꯩꯁꯨ ꯀꯥꯏꯗꯤ ꯄꯥꯏꯕꯤꯒꯦ ꯅꯪ ꯅꯨꯄꯤꯁꯨ ꯉꯥꯡꯗꯦ
ꯋꯥ ꯑꯥ ꯋꯥꯔꯤ ꯂꯤꯕꯤꯌꯨꯅꯦ ꯑꯩꯉꯣꯟꯗꯁꯨ ꯇꯥꯕ꯭ꯔꫭ
ꯑꯩꯗꯤ ꯅꯪꯗꯤ ꯑꯩꯉꯣꯟꯗ ꯂꯩꯔꯣꯏ ꯍꯥꯏꯗꯥꯏ
ꯑꯗꯨ ꯋꯥꯔꯤꯗꯨ ꯅꯠꯇꯕꯗꯨꯅꯦ ꯅꯪ ꯁꯝ ꯅꯪ ꯀꯩꯅꯗꯨꯝ ꯆꯩꯆꯥ
ꯀꯩꯕ
ꯎꯁ ꯑꯩꯗꯤ ꯍꯧ ꯍꯧꯖꯤꯛ ꯍꯧꯖꯤꯛ ꯂꯩꯔꯤꯗꯅ ꯎꯗ꯭ꯔꯣ ꯑꯩꯅ ꯃꯥꯡꯗ ꯂꯦꯞꯂꯒ ꯂꯩꯌꯦ ꯇꯥꯠ
ꯑꯗꯨ ꯍꯥꯏꯕ ꯅꯠꯇꯦ
ꯇꯥꯠ
ꯅꯣꯚꯦꯜ ꯂꯩꯀꯣ ꯅꯪ ꯍꯣꯔꯦꯟ ꯀꯥꯞꯀꯅꯤ ꯅꯪ ꯑꯔꯖꯦꯟꯇꯤꯅꯥ ꯁꯤꯌꯦ ꯀꯥꯞꯀꯅꯤ ꯅꯪ
ꯎꯝ ꯅꯪꯅꯁꯨ ꯌꯥꯕꯤꯗꯕ ꯏꯔ ꯇꯧꯕ ꯍꯣꯔꯦꯟ ꯑꯃꯨꯛꯀ ꯑꯔꯖꯦꯟꯇꯤꯅꯥ ꯉꯝꯗꯔꯗꯤ
ꯇꯥꯛꯀꯗꯨꯅꯦ ꯇꯥꯞꯀꯅꯤ ꯍꯥꯏꯌꯣ
ꯇꯥꯞꯄꫭꯏ
ꯀꯩꯒꯤ
ꯑꯩꯗꯤ
ꯁꯦꯡꯕꯩꯔꯣ ꯑꯁꯦꯡꯕꯩꯔꯣ
ꯍꯣꯏ ꯑꯩꯗꯤ ꯀꯞꯃꯟꯗꯦ
ꯑꯩꯗꯤ ꯀꯞꯒꯟꯕꯅꯦ
ꯀꯞꯀꯅꯨ ꯀꯞꯀꯥꯟꯕꯤ ꯍꯥꯏꯔꯤꯗꯨ ꯀꯞꯀꯅꯨ ꯀꯞꯀꯥꯟꯕꯤ ꯑꯣ ꯎꯝ ꯎꯝ ꯇꯨꯝꯅꯤꯡꯕꯁꯨ ꯂꯥꯈꯔ꯭ꯦ ꯈꯥꯝꯕ ꯉꯝꯗꯦ ꯇꯨꯝꯕꯁꯦ ꯀꯔꯤ ꯑꯣꯏꯗꯣꯏꯅꯣ ꯍꯦ ꯌꯥꯝ ꯉꯧꯋꯦꯅꯦ ꯃꯁꯤ ꯅꯨꯄꯤꯁꯤꯕꯨ ꯇꯥꯕ꯭ꯔꯣ
ꯍꯣꯏ ꯇꯥꯏ
ꯏꯃꯥꯟꯅꯕꯤꯒꯤ ꯃꯈꯣꯡꯗꯣ ꯌꯥꯝ ꯉꯧꯋꯦ
ꯍꯣꯏ
ꯄꯦꯄꯔꯒ ꯆꯥꯞ ꯃꯅꯥꯏ ꯇꯥꯕ꯭ꯔꯣ ꯍꯜꯂꯣ ꯁꯦꯒ ꯆꯞꯄꯅꯥ ꯍꯥꯏꯔꯒ ꯑꯁ ꯅꯅꯦꯦ ꯋꯥꯁꯤꯁꯨꯒꯅꯅꯨꯡꯉꯥꯏꯦ ꯀꯔꯤꯒꯤ ꯅꯨꯅꯦ ꯋꯥꯁꯦ ꯅꯨꯡꯉꯥꯏ ꯇꯔꯦꯗꯨ
ꯉꯥꯏꯇꯦ ꯎꯝ
ꯎꯝ ꯅꯣꯡ ꯇꯥꯕ꯭ꯔꯥ
ꯎ ꯐꯃꯝꯄ ꯌꯥꯥꯏꯒꯁꯤ
ꯍꯂꯣ ꯅꯣꯡ ꯇꯥꯕ꯭ꯔꯣ ꯍꯥꯏꯔꯒ ꯍꯖꯥ ꯀꯩꯅꯣꯅꯦ ꯇꯧꯔꯤꯁꯤ ꯄꯣ
ꯍꯥꯏ
ꯍꯜꯂꯣ ꯍꯜꯂꯣ ꯇꯕꯤꯕ꯭ꯔꯣ ꯇꯗ꯭ꯔꯣ
ꯇꯥꯕꯤꯔꯗꯤ ꯔꯤꯄ꯭ꯂꯥꯏ ꯇꯧꯕꯤꯌꯨ ꯑꯩꯅ ꯉꯥꯡꯊꯣꯛꯄꯗꯨ ꯉꯥꯡꯉꯨ ꯅꯪꯁꯨ ꯑꯩꯗꯤ ꯇꯥꯗꯦ ꯀꯩꯒꯤꯅꯣ ꯈꯪꯗꯦ ꯍꯩ ꯅꯦꯋꯥꯛꯁꯦ ꯑꯦ ꯈꯥꯕ ꯉꯝꯗ꯭ꯔꯦꯗꯣ ꯃꯊꯟꯇ ꯑꯗꯨꯝ ꯆꯠꯂꯦ ꯑꯗꯨꯝ ꯂꯥꯛ
ꯌꯥꯒ
ꯇꯧꯔꯤꯁꯤꯕꯨ ꯀꯅꯥꯕꯨ ꯋꯥꯔꯤ ꯁꯅ ꯒꯅꯤ ꯀꯨꯝꯁꯨ ꯈꯨꯝꯗꯔꯦ ꯍꯥ
ꯌꯦ
ꯍ
ꯈꯔ ꯅꯨꯡꯉꯥꯏꯇꯕꯦ
ꯍꯥꯝ ꯇꯨꯝꯅꯤꯡꯈ꯭ꯔꯦꯗꯣ
ꯇꯥꯕ꯭ꯔꯣ
ꯎꯝ ꯄꯀꯅꯨ ꯀꯄꯅꯤ ꯎ ꯎꯝ ꯑꯩꯗꯤ ꯇꯥꯗ꯭ꯔꯦꯀꯣ ꯑꯩꯗꯤ ꯇꯥꯗ꯭ꯔꯦꯀꯣ ꯅꯪꯒꯤ ꯈꯨꯟꯖꯦꯎꯗꯣ ꯀꯔꯤ ꯇꯧꯊꯣꯛꯑꯒ ꯂꯩꯕ꯭ꯔꯣ ꯅꯋꯥ ꯅꯨꯡꯉꯥꯏꯇ꯭ꯔꯦꯔꯁꯨ ꯃꯐꯝ ꯅꯋꯥ ꯅꯨꯡꯉꯥꯏꯕ ꯃꯐꯝꯗ ꯎꯝ
ꯇ
ꯊꯣꯛꯑꯣ ꯑꯩꯗꯤ ꯇꯥꯔꯦ ꯁꯨꯝ ꯇꯥ ꯇꯥꯗꯦ
ꯇꯥꯔꯕꯣ
ꯇꯥꯗꯦ ꯍꯥꯏꯔꯣꯀꯣ
ꯍꯥꯥ
ꯀꯞꯀꯅꯨ ꯀꯞꯀꯟꯕꯤ ꯀꯞꯀꯅꯨ ꯀꯞꯀꯟꯕꯤ ꯍꯥꯏ ꯅꯦꯠꯋꯥꯛꯁꯦ ꯅꯨꯡꯉꯥꯏꯇ꯭ꯔꯦ ꯀꯃꯥꯏ ꯇꯧꯗꯣꯏꯅꯣ ꯉꯁꯤꯁꯤꯕꯣ ꯑꯩ ꯀꯩꯗꯧꯋꯣ ꯍꯥꯏꯅꯣ ꯈꯪꯗ꯭ꯔꯦꯗ ꯇꯥꯕ꯭ꯔꯣ ꯇꯥꯕ꯭ꯔꯣ ꯑꯩ ꯈꯣꯟꯖꯦꯜ ꯇꯥꯕ꯭ꯔꯣ ꯑꯩꯁꯨꯅꯦ ꯇꯥꯗ꯭ꯔꯦꯕ ꯀꯃꯥꯏ ꯇꯧꯗꯣꯏꯅꯣ ꯋꯥꯏꯍꯦ ꯂꯣꯏꯔꯦꯗ ꯂꯣꯏꯔꯦꯗ ꯑꯩꯗꯤ ꯇꯥꯗꯦ
ꯇꯥꯔꯕꯣ
ꯇꯥꯔꯕꯣ
ꯍꯨꯒꯤ ꯄꯥꯈꯪꯗ ꯃꯁꯛ ꯐꯖꯕ ꯌꯥꯎꯕ꯭ꯔꯣꯅ ꯑꯩ ꯊꯤꯔꯤꯌꯦ ꯀꯟꯅ ꯇꯥꯔꯗꯤ ꯑꯗꯨꯝ ꯇꯥꯁꯤꯜꯂꯨꯀꯣ ꯑꯩ ꯋꯥꯔꯤ ꯂꯤꯕꯤꯔꯒꯦ ꯑ ꯈꯨꯜꯗ ꯅꯨꯄꯥ ꯑꯃ ꯂꯩꯔꯝꯃꯦ ꯍꯥꯏꯌꯦ ꯑꯗꯨ ꯅꯨꯄꯥꯗꯣ ꯅꯣꯡꯃꯗꯤ ꯅꯨꯄꯤ ꯑꯃꯒ ꯊꯦꯡꯅꯕ ꯃꯥꯂꯦ ꯑꯗꯨ ꯅꯨ ꯄꯤꯗ ꯃꯥꯅ ꯈꯔꯗꯤ ꯄꯥꯝꯕ ꯃꯥꯜꯂꯦꯕꯀꯣ ꯑꯗꯨꯅꯨ ꯄꯤꯅ ꯌꯥꯗꯦ ꯍꯥꯏꯕꯒꯤ ꯃꯥꯗꯣ ꯎꯝ ꯅꯨꯡꯉꯥꯏꯇ꯭ꯔꯦ ꯍꯥꯏꯌꯦ ꯑꯗꯨꯒ ꯁꯥꯎꯅꯤꯡꯕꯒꯤꯔ ꯈꯪꯗ꯭ꯔꯦ ꯍꯥꯏꯌꯦ ꯅꯦꯠꯋꯥꯛꯁꯨ ꯇꯠꯈ꯭ꯔꯦ ꯍꯥꯏꯌꯦ ꯃꯅꯦ ꯑ ꯇꯥꯗꯕ ꯎꯝ ꯇꯧꯁꯤꯟꯅꯕ꯭ꯔꯥ ꯈꯪꯗꯦ ꯍꯥꯏꯌꯦꯕꯀꯣ ꯃꯗꯨ ꯅꯨꯄꯥꯗꯣ ꯀꯩꯒꯤꯅꯣ ꯈꯪꯗꯦ ꯃꯥꯕꯨꯗꯤ ꯄꯥꯝꯃꯦ ꯍꯥꯏꯔꯗꯤ ꯑꯗꯨꯃꯥꯏꯅ ꯇꯧꯕꯗꯨ
ꯌꯥꯕ꯭ꯔꯣ ꯍꯥꯏꯕ ꯍꯥ ꯈꯪꯗꯥꯔꯦ ꯑꯩꯗꯤ ꯁꯨꯝ ꯂꯩꯔꯒꯅꯤ ꯀꯔꯤ ꯇꯧꯒꯅꯤ
ꯉꯥꯏꯔꯨꯅꯨ ꯅꯪꯒꯤ ꯅꯨꯄꯤ ꯈꯪꯂꯗꯤ ꯁꯥꯎꯔꯛꯑꯅꯤ ꯍꯩ ꯅꯣꯡꯃꯗꯤ ꯏꯁꯣꯔꯅ ꯃꯇꯝ ꯄꯤꯕꯤꯔꯗꯤ ꯅꯪꯒꯤꯁꯨ ꯑꯄꯥꯝꯕ ꯅꯨꯄꯤꯗꯣ ꯐꯪꯕ ꯑꯣꯏꯔꯁꯅꯨꯅ ꯃꯗꯨ ꯅꯨꯄꯤꯅ ꯍꯥꯏꯕ ꯃꯥꯜꯂꯦꯕ ꯀꯣ ꯑꯗꯨꯒꯤ ꯃꯥꯗꯣ ꯍꯔꯥꯎ ꯍꯔꯥꯎꯔꯒ ꯃꯄꯨꯟꯁꯤꯗ ꯂꯩꯈ꯭ꯔꯦ ꯍꯥꯏꯌꯦ
ꯑ ꯃꯊꯪꯗ ꯑꯃꯨꯛ ꯋꯥꯔꯤ ꯃꯥ ꯁꯟꯅꯔꯥꯁꯦ ꯎꯝ ꯑꯗꯨꯒ ꯅꯣꯡꯃꯗꯤ ꯇꯝꯄꯥꯛꯇ ꯂꯩꯕ ꯅꯨ ꯄꯥ ꯑꯃ ꯐꯖꯔꯕ ꯅꯨꯄꯤꯗꯣ ꯊꯦꯡꯅꯔꯦ ꯍꯥꯏꯕꯀꯣ ꯑꯗꯣ ꯅꯨꯄꯤꯗꯣ ꯎꯝ ꯅꯨꯡꯁꯤꯕꯗꯤ ꯅꯨꯡꯁꯤꯌꯦ ꯍꯥꯏꯌꯦꯕꯀꯣ ꯑꯗꯣ ꯅꯨꯄꯥꯅ ꯎꯝ ꯃꯥꯗꯨ ꯈꯔ ꯅꯨꯄꯤꯗ ꯀꯩꯅꯣ ꯇꯧꯕ ꯃꯥꯜꯂꯦꯕ ꯑꯗꯨꯒꯤ ꯃꯥꯁꯦ ꯑꯃꯕꯨꯁꯨ ꯅꯨꯡꯁꯤꯌꯦ ꯃꯥꯗ ꯈꯔ ꯑꯉꯥꯡ ꯑꯣꯏꯔꯤ ꯑꯣꯏꯕꯅꯦꯅꯀꯣ ꯑꯗꯨ ꯃꯁꯤ ꯅꯨꯄꯤꯗꯨꯅ ꯑꯩꯗꯤ ꯈꯔ ꯑꯍꯜ ꯑꯣꯏꯂꯦ ꯑꯣꯏꯔꯤ ꯅꯪꯗꯤ ꯑꯉꯥꯡ ꯑꯣꯏꯔꯤ ꯉꯥꯍꯥꯛ ꯂꯩꯔꯒ ꯑꯥ ꯅꯨꯡꯁꯤꯅꯔꯁꯦꯅ ꯅꯨꯄꯤꯗꯨꯅ ꯍꯥꯏꯗꯣꯛꯄ ꯃꯥꯜꯂꯦꯕ ꯑꯗꯨꯗꯒꯤ ꯃꯥꯁꯦ ꯎꯝ ꯁꯥꯎꯅꯤꯡꯕ ꯃꯥꯜꯂꯦ ꯐꯣꯟꯗꯣ ꯎꯝ ꯅꯦꯠꯋꯥꯛ ꯅꯨꯡꯉꯥꯏꯇꯕꯒꯤ ꯑꯥ ꯈꯝꯕꯟ ꯆꯥꯎꯕ ꯃꯥꯜꯂꯦꯕ ꯈꯪꯗ꯭ꯔꯦ ꯑꯩꯁꯨ ꯍꯣ ꯃꯥꯒꯤ ꯋꯥꯔꯤ ꯇꯥꯔꯒ ꯁꯨꯡꯅꯨꯡ ꯅꯨꯡꯉꯥꯏꯇ꯭ꯔꯦꯕ ꯑꯗꯣ ꯅꯣꯡꯃꯗꯤ ꯃꯥꯒꯤ ꯑꯣꯏꯅꯤꯡꯕꯗꯣ ꯑꯣꯏꯖꯁꯅꯨꯅ